ꯇꯥꯕꯔꯣ ꯎꯝ꯫
ꯃꯇꯝ ꯌꯥꯝ ꯊꯨꯅ ꯆꯠꯄ ꯃꯥꯜꯂꯦꯗ꯫
ꯋꯥꯔꯤ ꯅꯨꯡꯉꯥꯏꯕꯅꯤꯅ꯫
ꯎꯝ꯫
ꯎꯝ꯫ ꯋꯥꯔꯤ ꯅꯨꯪꯉꯥꯏꯔꯗꯤ ꯑꯗꯨꯝꯃꯥꯏ ꯑꯗꯨꯝ ꯇꯧꯕ꯫ ꯑꯗꯨꯅꯦ꯫ ꯑꯥꯥ꯫
ꯄꯜꯂꯦꯗ ꯍꯧꯖꯤꯛꯇꯤ ꯁꯅꯤꯡꯉꯥꯏꯁꯨ ꯂꯩꯇ꯭ꯔꯦ ꯁ ꯁꯔꯤꯀꯥ
ꯅꯪ ꯍꯥꯏꯅꯤꯡꯕ ꯋꯥꯔꯤꯗꯣ ꯂꯣꯏ ꯍꯥꯏ ꯣ ꯇꯥꯕꯤꯔꯒꯦ ꯑꯩꯅ
ꯁꯦ ꯑ ꯅꯪꯅ ꯍꯥꯏꯒꯦ ꯍꯥꯏꯕ ꯋꯥꯔꯤ ꯑꯃ ꯍꯥꯏꯗ꯭ꯔꯤꯕ ꯑꯃ ꯂꯩꯌꯦꯅ ꯑꯗꯣ ꯍꯥꯏꯌꯣ ꯀꯔꯤꯅꯣ
ꯍꯥꯏꯔꯤ ꯋꯥꯔꯤꯔꯀꯣ
ꯈꯪꯗꯦ ꯅꯪ ꯍꯥꯏꯒꯦ ꯍꯥꯏꯔ ꯍꯧꯖꯤꯛ ꯍꯥꯏꯔꯣꯏ ꯍꯥꯏꯅ ꯊꯝꯈ꯭ꯔꯕꯅꯤ ꯑꯗꯣ ꯍꯥꯏ ꯍꯥꯏꯕꯤꯗ꯭ꯔꯤ ꯌꯦ ꯅꯪ ꯀꯔꯤ ꯋꯥꯔꯤꯔꯥ
ꯀꯥꯎꯈ꯭ꯔꯦ ꯍꯥꯏꯗꯤ ꯌꯥꯝ ꯂꯨꯕ ꯅꯠꯇꯕ ꯑꯣꯏꯕ ꯃꯥꯜꯂꯦ
ꯑꯣꯏꯕꯒꯦꯔꯥ
ꯌꯥꯝ ꯂꯨꯔꯗꯤ
ꯑꯩ ꯋꯥꯔꯤ ꯑꯃ ꯍꯥꯏꯕꯤꯒꯦꯀꯣ ꯍꯥꯏꯔꯒ ꯎ ꯍꯥꯏꯗ꯭ꯔꯕꯤꯗ ꯆꯠ ꯈ꯭ꯔꯦ
ꯀꯥꯎꯈ꯭ꯔꯦ ꯑꯩꯁꯨ ꯍꯥꯏ ꯌꯥꯝ ꯂꯥꯟꯈ꯭ꯔꯦꯀꯣ ꯁꯣꯏꯔꯦꯀꯣ
ꯃꯥ ꯄꯪꯉꯝ ꯇꯔꯥ
ꯎꯝ ꯋꯣꯟ ꯈꯣꯏꯗꯣ ꯀ꯭ꯂꯥꯁ ꯂꯣꯏ ꯈ꯭ꯔꯕ꯭ꯔꯥ ꯀꯣ ꯍꯧꯖꯤꯛ
ꯂꯣꯏ ꯈ꯭ꯔꯅꯤ ꯇꯨ ꯊꯥꯔꯇꯤꯗ ꯀꯩꯅꯣ ꯇꯧꯕꯅꯤ ꯑꯗꯨꯕꯨ ꯑꯉꯥꯡ ꯃꯣꯏꯒꯤ ꯁ꯭ꯇꯨꯗꯦꯟ ꯈꯣꯏꯗꯣ ꯊꯤꯟꯗꯤ ꯊꯤꯟꯕ ꯆꯠꯂꯗꯤ ꯈꯪꯗꯦ
ꯑꯣ ꯅꯨꯉꯥꯏ ꯍꯥꯏꯗ ꯃꯣꯏꯗꯤ ꯃꯣꯏꯒꯤ ꯂꯩꯐꯝꯗꯣ
ꯃꯄꯥꯟꯗꯣ ꯈꯛꯇꯅꯤ ꯅꯨꯡꯉꯥꯏꯕꯁꯨ ꯅꯨꯡꯉꯥꯏꯕꯁꯦ ꯃꯥꯒꯤ ꯔꯨꯝ ꯔꯨꯝꯗꯣ ꯅꯣꯡ ꯍꯧꯖꯤꯛꯀꯥꯟꯗꯤ ꯅꯣꯡ ꯀꯟꯅ ꯆꯨꯕ ꯅꯣꯡ ꯆꯨꯕꯅꯤꯅ ꯃꯣꯏꯒꯤ ꯃꯣꯏ ꯔꯣꯝ
ꯑ
ꯑ ꯁꯤꯂꯤꯡꯒꯨꯝꯕ ꯑ ꯅꯠꯇꯦ ꯁꯤꯂꯤꯡꯒꯨꯝꯕꯁꯨ ꯍꯥꯞ ꯇꯕꯒꯤ ꯎꯝ ꯀꯩꯅꯣ ꯏꯁꯤꯡ ꯆꯪꯕꯃꯛꯇꯤ ꯅꯠꯇꯕ ꯋꯥꯜꯒꯨꯝꯕꯗꯣ ꯎꯝ ꯅ ꯄꯝꯗ ꯁꯨꯃꯥꯏꯅ ꯇꯧ ꯑꯦ ꯑꯩ ꯏꯁꯤꯡ ꯈꯔ ꯈꯔ ꯀꯩꯅꯣ ꯆꯠꯂꯒ ꯑꯗꯨꯒ ꯑ ꯎꯝ ꯑꯁ
ꯎꯝ
ꯀꯔꯤ ꯍꯥꯏꯕ꯭ꯔꯥ ꯔ ꯀꯨꯏ ꯃꯆꯥ ꯃꯆꯥꯒꯨꯝꯕꯁꯨ ꯌꯥꯝ ꯂꯥꯛꯑꯦ ꯍꯥꯏꯌꯦ
ꯑꯣ
ꯃꯥꯗꯤ ꯑꯂꯔꯖ ꯖꯤꯛ ꯌꯥꯝ ꯇꯧꯒꯟꯕꯅꯤꯅ ꯑꯗꯨꯝ ꯇꯧꯋꯦ ꯍꯥꯏ ꯑꯦ
ꯑꯣ ꯇꯜꯂꯦꯍꯦ
ꯏꯃꯥꯟꯅꯕꯤ ꯑꯃ ꯀꯩ ꯅꯡ ꯀꯣꯟꯅꯥ ꯂꯥꯛꯄꯥꯅꯤ ꯄꯤ ꯑꯃꯗꯨꯗꯤ ꯃꯣꯏꯒꯤ ꯑꯦꯀꯣꯃꯣꯗꯦꯁꯟꯗꯤ ꯌꯥꯝ ꯅꯨꯡꯉꯥꯏꯕ ꯃꯥꯜꯂꯦ ꯑꯜꯃꯦꯔꯥꯒꯨꯝꯕꯁꯨ ꯗ꯭ꯔꯦꯁꯤꯡ ꯇꯦꯕꯜꯒꯨꯝꯕꯁꯨ ꯑꯗꯨꯝ ꯄꯤꯕ ꯃꯥꯜꯂꯦ ꯃꯣꯏꯗꯒꯤꯗꯤ ꯍꯦꯟꯅ ꯈꯔ ꯅꯨꯡꯉꯥꯏ ꯨꯗꯨꯝ ꯃꯥꯂꯦ
ꯑꯣ ꯇꯁꯠ ꯄꯩꯁꯕꯨ ꯂꯩꯔ꯭ꯗꯤ ꯌꯥꯔꯦꯗ ꯎ
ꯎꯝ ꯀꯦꯔꯂꯥꯗꯗꯤ ꯀꯣꯝꯕꯤꯁꯟꯗꯤ ꯑꯗꯨꯝ ꯐꯖꯅ ꯄꯤꯕ ꯃꯥꯜꯂꯦ ꯀꯩꯅꯣꯃꯥ ꯄꯥꯟꯅ ꯅꯣꯇ ꯏꯁꯀꯨꯝ ꯃꯤ ꯂꯥꯛꯄ ꯃꯤ ꯈꯣꯏꯒꯤꯗꯤ
ꯅꯨꯡꯉꯥꯏꯅ ꯏꯌꯥꯝꯅ
ꯎꯝ ꯑꯗꯨꯕꯨ ꯇꯃꯦꯡꯂꯣꯝꯗꯗꯤ ꯑꯦꯀꯣꯃꯣꯗꯦꯁꯟꯗꯤ ꯀꯩꯅꯣ ꯇꯧꯗꯕꯤꯗ ꯁꯦꯂꯔꯤꯗꯨꯅ ꯋꯥꯡꯕ
ꯑꯣ ꯑꯣꯀꯣꯃꯦꯁꯟꯗꯤ ꯄꯤꯗꯕ
ꯅꯠꯇꯦ ꯄꯤꯗꯤ ꯄꯤꯌꯦ ꯑꯗꯨꯕꯨ ꯁꯦꯂꯥꯔꯝ ꯑꯦꯀꯣꯃꯣꯂꯦꯁ ꯆꯥꯅꯝ ꯐꯖꯗꯕ ꯃꯣꯏꯒꯤꯗꯣ ꯌꯨꯝ ꯀꯩꯅꯣ ꯌꯨꯝ ꯌꯨꯝ ꯑꯣꯏꯅ ꯄꯤꯗꯦꯕ ꯍꯣꯁꯇꯦꯜꯒꯤ ꯇꯥꯏꯞꯇ ꯑꯗꯨꯝ ꯀꯩꯅꯣ ꯇꯧꯋꯦꯕ
ꯀꯥꯏꯗꯅ ꯑꯗꯨ ꯑꯣꯏꯔꯁꯨ
ꯎꯝ
ꯍꯣꯁꯇꯦꯜꯒꯤ ꯇꯥꯏꯞꯇ ꯑꯣꯏꯔꯁꯨ ꯎꯝ
ꯑꯣ ꯑꯗꯣ ꯑꯩ ꯍꯥꯏꯕꯤꯈ꯭ꯔꯕ꯭ꯔꯥ ꯑꯩꯈꯣꯏꯒꯤ ꯑꯗꯨꯝ ꯃꯈꯥꯗ ꯅꯪ ꯉꯔꯥꯡꯗꯣ ꯅꯨꯨꯄꯥ ꯑꯃꯁꯤ ꯁꯥꯏ ꯑꯣꯏ
ꯑꯥ ꯂꯣꯏꯔ ꯀꯅꯥꯔꯣ
ꯈꯪꯇꯦ ꯃꯤ ꯈꯔ ꯅꯗꯤ ꯅꯣꯔꯠ꯭ ꯏꯁꯀꯤ ꯅꯨꯞ ꯅꯨꯄꯥꯅꯦ ꯂꯦꯡꯃꯣꯏ ꯅꯨꯄꯥꯅꯦ ꯍꯥꯏꯌꯦ ꯃꯤ ꯈꯔꯅꯗꯤ ꯃꯌꯥꯡ ꯅꯨꯄꯥꯅꯦ ꯍꯥꯏꯌꯦ ꯃꯥꯒꯤ ꯀꯩꯅꯣꯗꯤ ꯑꯩ ꯀꯣꯟꯐꯥꯔꯝ ꯇꯧꯗꯦ
ꯀꯔꯤꯒꯤ ꯈꯪꯗꯕ꯭ꯔꯥ ꯑꯗꯨꯕꯨ
ꯃꯤ ꯑꯌꯥꯝꯕꯗꯤ ꯈꯥꯡꯗꯕ ꯃꯥꯜꯂꯦꯗ ꯈꯪꯗꯦ ꯃꯇꯝ ꯄꯨꯡ ꯑꯍꯨꯝ ꯃꯔꯤ ꯑꯗꯨꯋꯥꯏꯗ ꯑꯣꯏꯕꯅꯤꯅ ꯂꯥꯡꯁꯨ ꯂꯥꯡꯗꯦꯕ ꯑꯗꯨ ꯃꯇꯝꯗ ꯑꯥ
ꯎꯝ
ꯑꯩꯒꯤ ꯀꯩꯅꯣ ꯏꯆꯦ ꯑꯃ ꯀꯣꯏꯔꯛ ꯂꯄꯥ ꯑꯩꯈꯣꯏꯒꯤ ꯌꯨꯝꯗ
ꯑꯥ
ꯃꯥꯒꯤ ꯅꯨꯄꯥꯒ ꯀꯣꯏꯔꯛꯄ ꯑꯗꯨ ꯃꯇꯝꯗ ꯑꯁ ꯌꯥꯗ꯭ꯔꯦ ꯌꯥꯗ꯭ꯔꯦ ꯅꯣꯏꯒꯤ ꯌꯨꯝ ꯃꯈꯥꯗ ꯄꯨꯂꯤꯁ ꯉꯥꯛꯇ ꯉꯥꯏꯔꯦ ꯍꯥꯏꯅ ꯍꯥꯏꯕ ꯑꯗꯨ ꯀꯔꯤ ꯇꯧꯕꯤꯒꯦꯔꯥ ꯍꯥꯏꯅ ꯊꯣꯛꯄ ꯀꯥꯟꯗ ꯅꯨꯨꯄꯥ ꯑꯃꯗ ꯒ꯭ꯂꯣꯞ ꯍꯥꯞ ꯅꯨꯄꯥ ꯑꯅꯤ ꯒ꯭ꯂꯣꯞ ꯍꯥꯞꯂꯒ ꯃꯈꯥꯗ ꯑꯗꯨꯝ ꯂꯦꯞꯂꯒ ꯂꯩꯔꯝꯕ ꯑꯗꯨ ꯀꯔꯤꯒꯤꯔꯥ ꯍꯥꯏꯅ ꯑꯗꯨꯝ ꯌꯦꯡꯕ ꯑꯩꯗꯤ ꯀꯨꯏꯅ ꯌꯦꯡꯗꯕꯤ ꯁꯤꯗ ꯃꯅꯨꯡꯗ ꯑꯃꯨꯛꯀꯛ ꯆꯪꯈ꯭ꯔꯕꯅꯦꯕ ꯀꯤꯕꯒꯤꯦ ꯗꯣ ꯏꯅꯥꯎ ꯅꯨꯄꯥ ꯈꯣꯏꯅ ꯌꯦꯡꯕ ꯌꯦꯡꯕ ꯀꯥꯟꯗꯗꯤ ꯃꯌꯥꯡ ꯅꯨꯄꯥꯅꯦ ꯍꯥꯏꯕ ꯑꯗꯨ ꯏꯆꯦꯒꯤ ꯅꯨꯄꯥ ꯏꯆꯦꯒꯤ ꯅꯨꯄꯥꯅꯗꯤ ꯂꯦꯡꯃꯩ ꯅꯣꯔꯠ ꯏꯁ ꯅꯨꯄꯥꯅꯦ ꯂꯦꯡꯃꯩ ꯅꯨꯄꯥꯅꯦ ꯍꯥꯏꯅ ꯍꯥꯏꯕ ꯋꯥꯡ ꯆꯥꯎꯕ ꯃꯥꯜꯂꯦ ꯑꯗꯨꯒ ꯈꯪꯗꯦ ꯑꯣꯚꯔꯗꯣꯁ ꯑꯣꯏꯕꯒꯤꯔꯥ ꯀꯔꯤꯒꯤꯔꯥ ꯈꯪꯗꯦ ꯁꯤꯔꯝꯃꯦ ꯍꯥꯏꯌꯦ ꯁꯨꯏꯁꯥꯏꯗꯁꯨꯅꯦ ꯁꯨꯏꯁꯥꯏꯗꯁꯨꯅꯦ ꯍꯥꯏꯌꯦ ꯑꯗꯨꯕꯨ ꯁꯨ ꯁꯥꯏꯠ ꯑꯣꯏꯔꯗꯤ ꯃꯥꯒꯤ ꯏ ꯃꯤꯅꯝ ꯁ꯭ꯀꯨꯜꯕꯤ ꯒꯨꯝꯕ ꯂꯩꯔꯁꯨ ꯏꯒꯨꯝꯕ ꯂꯩꯔ ꯈꯣꯡꯕꯅꯤꯅ ꯃꯥꯒꯤ ꯗꯥꯏꯠꯇꯨ ꯀꯔꯤꯁꯨ ꯂꯩꯇꯦ ꯍꯥꯏꯌꯦ ꯁꯨꯏꯁꯥꯏꯠ ꯇꯧꯅꯤꯡꯉꯥꯏꯁꯨ ꯂꯨꯒꯨꯝꯕꯁꯨ ꯂꯩ ꯇꯦ ꯍꯥꯏꯌꯦ
ꯑꯣꯚꯔꯗꯣꯁ ꯇꯕ ꯃꯥꯜꯂꯦꯗ ꯑꯗꯨꯗꯤ
ꯑꯕꯔꯗꯣꯁ ꯑꯣꯏꯕꯒꯤꯔ ꯈꯪꯗꯦ ꯋꯥꯁꯔꯨꯝꯗ ꯁꯤꯔꯝꯃꯦ ꯍꯥꯏꯅ꯫
ꯇꯜꯂꯦꯍꯦ꯫ ꯃꯥꯒꯤ ꯅꯦꯛꯁꯇꯣꯔ ꯍꯣꯏꯗꯤ ꯈꯪꯉꯝꯅꯦ꯫
ꯍꯣꯏ ꯃꯤ ꯈꯔ ꯅꯨꯄꯥ ꯅꯨꯄꯥ ꯈꯔꯗꯤ ꯑꯗꯨꯝ ꯀꯩꯅꯣ ꯊꯣꯛꯑꯒ ꯉꯥꯡꯔꯝꯃꯦꯕ ꯑꯗꯨ ꯊꯣꯛꯄ ꯀꯥꯟꯗ ꯑꯩꯈꯣꯏꯒꯤ ꯅꯣꯔꯠ ꯏꯁꯀꯤ ꯃꯤ ꯈꯔ ꯈꯔꯒ ꯃꯌꯥꯡꯒꯤ ꯅꯨꯄꯥ ꯈꯔꯒ꯫ ꯑꯗꯨꯝ ꯀꯥꯏꯅ ꯋꯥꯔꯤ ꯁꯥꯔꯝꯃꯦꯕ꯫ ꯑꯗꯣ ꯀꯅꯥ꯫ ꯒꯤ ꯑꯣꯏꯕ꯭ꯔꯥ ꯑꯗꯨ ꯆꯨꯁꯤꯟꯗꯕ꯫
ꯎꯝ ꯍꯪꯉꯨ ꯌꯥꯗ꯭ꯔꯣ ꯅꯣꯏꯁꯨ꯫
ꯃꯈꯥ ꯃꯈꯥ ꯀꯩꯅꯣ ꯑꯣꯏꯕꯒꯤ꯫ ꯐꯥꯔꯁ ꯐ꯭ꯂꯋꯔ ꯑꯣꯏ꯫ ꯅꯅꯒꯦ꯫ ꯃꯊꯛꯇꯒꯤ ꯑꯗꯨꯝ ꯌꯦꯡꯕ ꯀꯥꯟꯗ ꯎꯕꯅꯦꯕ꯫
꯫ ꯎ ꯎ꯫
ꯑꯩꯈꯣꯏꯒꯤ ꯕꯤꯜꯗꯤꯡ ꯑꯣꯄꯣꯖꯤꯠ ꯕꯤꯜꯗꯤꯡꯗꯣ ꯑꯅꯤ ꯑꯣꯏꯕꯗꯣ ꯊꯪꯅꯕꯅꯦꯕ ꯑꯗꯨꯝ ꯀꯩꯅꯣꯅ ꯑꯗꯨꯝ ꯊꯣꯛꯄ ꯌꯥꯕ꯫ ꯃꯕꯅꯦꯕꯥ꯫
ꯑꯣ꯫ ꯍꯣꯏ꯫
ꯑꯗꯣ ꯃꯊꯪ ꯅꯥꯕꯒꯤ ꯕꯤꯜꯗꯤꯡꯗꯒꯤꯔ ꯑꯩꯈꯣꯏꯒꯤ ꯕꯤꯜꯗꯤꯡꯗꯒꯤꯔ꯫ ꯃꯥꯒꯤ ꯔꯨꯝ ꯀꯥ ꯑꯗꯨꯁꯨ ꯑꯩ꯫ ꯆꯦꯛ ꯈꯪꯗꯕ꯫
ꯑꯣ꯫
ꯑꯗꯨꯕꯨ ꯐꯥꯔꯁ ꯐ꯭ꯂꯣꯔꯗꯅꯦ ꯍꯥꯏꯕꯗꯤ ꯐꯪꯉꯦꯕ꯫
ꯎꯝ꯫
ꯎꯝ ꯀ ꯑꯩ ꯊꯦꯡ꯫ ꯊꯦꯡꯅ ꯂꯥꯛꯄꯗꯣꯝ ꯏꯇꯣꯝꯇ ꯂꯥꯛꯑꯗꯤ ꯍꯦꯛꯇ ꯀꯤꯕꯅꯦ꯫ ꯉꯔꯥꯡꯗꯨꯁꯨ꯫ ꯎꯝ꯫ ꯃꯁꯛꯄꯨꯗꯤ ꯈꯪꯗꯕꯒꯤ ꯀꯔꯤꯁꯨ ꯀꯥꯏꯗꯦ ꯑꯗꯨꯕꯨ꯫
ꯑꯣ ꯑꯩꯅꯦꯅ ꯂꯦꯞꯄꯗꯤ ꯀꯔꯝ꯫ ꯀꯃꯥꯏꯅ ꯇꯧꯅꯤ ꯅꯪ ꯈꯪꯗꯕꯗꯣ ꯑꯩꯅꯦꯅ꯫
ꯏꯁ꯫ ꯁꯤ ꯑꯉꯥꯎꯕ ꯑꯃꯅ ꯎꯞꯄꯗꯣ ꯀꯩꯅꯣ ꯐꯨꯜꯗ ꯀꯩꯅꯣ꯫ ꯇꯧꯗꯦ ꯍꯥꯏ ꯃꯥꯒꯤ ꯃꯥ ꯌꯥꯝ ꯆꯥꯎꯕ ꯋꯥꯡꯕ ꯃꯥꯜꯂꯦ ꯍꯥꯏꯅ ꯏꯅꯥꯎꯅꯨꯄꯥꯅ ꯍꯥꯏꯔꯕ꯫ ꯎꯝ ꯃꯌꯥꯡꯒꯨꯝꯕ꯫ ꯃꯌꯥꯡ ꯃꯥꯒꯤ ꯏꯁꯀꯤꯟꯗꯨꯗꯤ ꯈꯔ ꯌꯦꯂꯣꯌꯤꯁ ꯂꯣꯏ ꯆꯠꯈ꯭ꯔꯕ ꯃꯥꯜꯂꯦ ꯌꯦꯂꯣ ꯌꯦꯂꯣ꯫ ꯅ ꯇꯧꯔ꯫ ꯃꯕꯥ ꯍꯥꯏ ꯂꯒꯩ ꯂꯣꯌꯦ ꯍ꯫
ꯑꯣ꯫ ꯈꯪꯗꯦ ꯑꯗꯨꯗꯤ꯫ ꯫ ꯍꯝ꫰
ꯍꯩ ꯍꯩ ꯀꯤꯌꯦ ꯀꯤꯌꯦ ꯃꯤꯁꯤꯡꯁꯦ꯫
ꯃꯥ꯫ ꯎ꯫ ꯅꯣꯡ ꯆꯨꯕ꯭ꯔꯥ ꯅꯣꯏꯗꯁꯨ ꯉꯁꯤ
ꯔꯤ꯫
ꯑꯗꯣ ꯈꯔ ꯅꯨꯡꯉꯥꯏꯅꯤꯅ ꯑꯗꯨꯗꯤ꯫
ꯏꯪꯉꯦ ꯑꯗꯨꯒꯤ ꯂꯩꯕ ꯅꯨꯡꯉꯥꯏꯌꯦ ꯎꯝ꯫
ꯑ꯫
ꯃꯁꯤꯒꯤ ꯋꯦꯗꯔꯒꯨꯝꯕꯗꯤ ꯕ꯭ꯂꯀꯦꯠ ꯕ꯭ꯂꯦꯡꯀꯦꯠ ꯑꯣꯏꯕꯁꯨ ꯌꯥꯅꯤ ꯕ꯭ꯂꯦꯡꯀꯦꯠ ꯍꯥꯞꯂꯒ ꯇꯨꯝꯕꯁꯨ ꯇꯧꯔꯁꯨ ꯅꯨꯡꯉꯥꯏꯅꯤ꯫ ꯑꯗꯨꯕꯨ꯫ ꯉꯝꯃꯣꯏꯗ ꯕꯂ꯭ꯌꯦꯀꯦꯠ ꯍꯞ꯫ ꯕꯨꯗꯤ꯫ ꯐꯃꯨꯡꯗ ꯀꯩꯅꯣ ꯇꯧꯔꯒ ꯗ꯭ꯔꯃꯥ ꯌꯦꯡꯕ ꯅꯨꯡꯉꯥꯏꯒꯅꯤ ꯁꯤ ꯋꯦꯗꯔꯗꯤ꯫
ꯇꯣꯈꯔ꯭ꯦꯗ꯫
ꯑꯩꯁꯨ ꯌꯦꯡꯕ ꯐꯪꯗ꯭ꯔꯦ ꯑꯩ ꯑꯦꯞꯁ ꯂꯩꯇꯕ꯫ ꯂꯩꯇꯥꯕꯥꯅꯤꯅꯥ꯫
ꯌꯦꯡꯁꯨ ꯌꯦꯡꯅꯤꯡꯗ꯭ꯔꯦ ꯍꯟꯗꯛꯇꯤ ꯈꯔ ꯑꯍꯥꯟꯕ ꯑꯣꯏꯕꯤ꯫ ꯈꯪꯗꯦ꯫
ꯑꯣꯏꯔꯤꯕ ꯃꯥꯜ꯫ ꯂꯦ꯫
ꯑꯗ꯫ ꯑꯍꯥꯟꯕꯥ ꯑꯣꯏꯕꯩ ꯃꯥꯜꯂꯦ ꯫
ꯎꯝ꯫ ꯅꯪ ꯉꯁꯤ ꯀꯅ꯫ ꯀꯅꯥꯕꯨ ꯀꯣꯜ ꯇꯧꯕ꯭ꯔꯣ꯫
ꯕꯨ ꯀꯣꯜ ꯇ꯫ ꯖꯦꯡ ꯀꯣꯜ ꯇꯧꯔꯦ꯫ ꯏꯅꯥꯎꯅꯨꯄꯤꯕꯨ ꯀꯣꯜ ꯇꯧꯋꯦ ꯑꯩꯈꯣꯏ ꯖꯨꯅꯤꯌꯔ ꯑꯃꯕꯨ ꯀꯣꯜ ꯇꯧꯋꯦ ꯅꯪꯕꯨ ꯀꯣꯜ ꯇꯧꯋꯦ꯫
ꯑꯦ ꯈꯥꯟ ꯈꯥꯟꯁꯨ ꯄꯥꯏꯕꯔꯥ꯫
ꯄꯥꯏꯌꯦ ꯍꯣꯏ ꯅꯣꯏꯅꯤ꯫ ꯁꯨ ꯀꯣꯜ ꯇꯧꯕ ꯌꯥꯏꯌꯦ꯫
ꯎꯝ ꯃꯥꯗꯤ ꯀꯔꯤ ꯎꯝ ꯀꯌꯥꯝ ꯀꯩꯅꯣꯗ ꯅꯠꯇꯦ ꯀꯗꯥꯏ ꯗꯦꯜꯂꯤꯗ ꯂꯩꯕ꯭ꯔꯥ ꯀꯃꯥꯏꯅ ꯇꯧꯕ꯭ꯔꯥ
ꯖꯩꯎꯂꯤꯗ ꯂꯩꯔꯝꯅꯦ ꯍꯣꯏ ꯏꯆꯦꯈꯣꯏꯒꯤ ꯅꯥꯛꯇ ꯑꯣ ꯏꯆꯦ ꯍꯣꯏꯒ ꯂꯩꯃꯤꯟꯅꯝꯅꯦ ꯁꯨꯇꯤ ꯂꯩꯕꯒꯤ
ꯗꯦꯜꯂꯤ ꯗꯦꯜꯂꯤ ꯑꯦꯖꯦꯛ ꯔ ꯅꯠꯇ꯭ꯔꯒ
ꯈꯪꯗꯦꯉꯥꯏꯒꯤ ꯂꯩꯀꯥꯏꯗꯣ ꯑꯩ ꯅꯣꯏ ꯅꯣꯏ ꯑꯅꯤꯒꯤꯁꯨ ꯅꯝꯕꯔ ꯅꯣꯏ ꯅꯪꯒꯤ ꯅꯝꯕꯔ ꯄꯤꯔꯛꯀꯦ ꯍꯥꯏ
ꯎꯝ ꯑꯗꯨꯝ ꯎꯟꯅꯕ ꯌꯥꯏ
ꯅꯪꯒꯤ ꯅꯝꯕꯔ ꯄꯤꯔꯛꯀꯦ ꯃꯉꯣꯟꯗ
ꯑꯗꯨꯕꯨ ꯈꯨꯝꯗꯕ ꯀꯨꯏꯕꯅꯤꯅ ꯋꯥꯔꯤ ꯁꯅꯤꯉꯥꯏꯁꯨ ꯂꯩꯇꯦꯍꯦ
ꯕ꯭ꯔꯣ ꯀꯥꯏꯗ ꯂꯩꯕ꯭ꯔꯣ ꯁꯤꯡꯖꯨ ꯆꯥꯕ ꯂꯥꯛꯑꯣ ꯁꯤꯡꯖꯨ ꯆꯥꯕ ꯆꯠꯁꯦ ꯌꯥ ꯅꯥꯛꯔꯤꯗꯨꯃꯥꯏ ꯇꯧꯕ ꯌꯥꯏꯅ ꯑ ꯆꯥꯕ ꯂꯥꯛꯑꯣ ꯍꯥꯏꯕ ꯌꯥꯔꯦ ꯊꯝꯃꯒꯦꯀꯣ
ꯍ ꯍ ꯍ